ꯍꯂ
ꯑꯣ ꯎ ꯇꯥꯕꯣ ꯇꯥꯄ
ꯇꯥꯕ꯭ꯔꯣ
ꯣꯏ ꯇ ꯇꯥꯏ
ꯑꯣ ꯑꯣ ꯅꯈꯣꯟ ꯇꯥꯗꯕ ꯅꯨꯡꯉꯥꯏꯔꯤꯕꯣ
ꯀꯔꯤ ꯆꯁꯔ
ꯅꯥꯀꯣꯟꯜ ꯐꯖꯅ ꯇꯥꯗꯦ
ꯉꯁꯤ ꯀꯔꯤ ꯌꯦꯟꯁꯥꯡ ꯆꯥꯕ꯭ꯔꯥ
ꯉꯁꯤ ꯌꯦꯟ ꯆꯥꯏꯑꯦ ꯅꯣꯏꯗꯤ
ꯅꯨꯡꯉꯥꯏꯀꯣ
ꯎꯝ ꯀꯅ ꯃꯥꯦ
ꯑꯥ ꯦꯔꯥ ꯑꯁꯥꯏ ꯍꯥꯏꯕ ꯈꯪꯗꯦ
ꯅꯣꯏꯗꯤꯛ ꯀꯔꯤ ꯀꯔꯤ ꯇꯥꯔꯤꯣꯏꯅꯣ ꯍꯧꯖꯤꯛꯀꯥꯟꯁꯦ
ꯉꯁꯤꯗꯤ ꯏꯅꯦ ꯇꯣꯝꯕꯤ ꯍꯣꯏꯗꯣ ꯑꯩꯈꯣꯏꯗ ꯀꯣꯏꯕ ꯂꯥꯛꯑꯦ
ꯎꯝ
ꯇꯀꯦ ꯋꯥ ꯋꯥ ꯂꯥꯎꯅꯔꯒ ꯍꯧꯖꯤꯛꯈꯥꯛ ꯇꯨꯝꯈ꯭ꯔꯦ
ꯑ ꯉ ꯁꯤ ꯂꯥꯛꯄ꯭ꯔꯣ
ꯍꯣꯏ
ꯎꯝ ꯃꯥꯒꯤ ꯅꯨꯄꯥꯒ
ꯏꯄꯥ ꯂꯥꯛꯇꯦ
ꯃꯊꯪ ꯇꯥ
ꯃꯆꯥ ꯑꯅꯤ ꯑꯗꯨꯒ
ꯎꯝ
ꯍꯌꯦꯡꯗꯤ ꯂꯥꯏꯍꯧꯔꯣ ꯍꯥꯏꯔꯒ ꯃꯈꯣꯏ ꯍꯌꯦꯡ ꯂꯔ ꯂꯥꯛꯀꯦꯀꯣ ꯍꯥꯏꯔꯝꯕꯅꯦ
ꯑꯉꯥꯡ ꯑꯅꯤꯗꯣ ꯂꯥꯛꯑꯗꯤ ꯌꯨꯝ ꯅꯨꯡꯉꯥꯏꯔꯝꯒꯅꯤ ꯑꯗꯣ ꯃꯆꯥꯅꯨꯄꯤ ꯑꯃ ꯃꯆꯥꯅꯨꯄꯤꯗꯣ ꯑꯗꯨꯗ ꯌꯥꯝ ꯅꯨꯡꯁꯤꯕꯅꯦ ꯃꯔꯣꯅ ꯊꯣꯛꯂꯒ ꯀꯣ ꯋꯥ ꯑꯁ ꯖꯥꯠ ꯥꯠ ꯍꯥꯏꯕꯅꯦ ꯋꯥ
ꯉꯝꯒ
ꯎꯝ
ꯉꯁꯤꯗꯤ ꯖꯒꯣꯏ ꯁꯥꯔꯒ ꯌꯥꯝꯅ ꯍꯡꯕꯅꯤ
ꯎꯝ ꯑꯄ ꯊꯤꯒ ꯇ ꯍꯕꯅꯤꯃ ꯌꯥꯝ ꯍꯥꯏꯕꯅꯦ ꯑꯗꯨꯗꯣ ꯖꯒꯣꯏꯒ ꯁꯥꯔꯒ ꯑꯄꯠꯆꯤ ꯑꯄꯠꯆꯤ ꯆꯥꯎꯔꯒ ꯕꯤꯤꯗꯤꯤ ꯑꯣꯊꯔꯦ
ꯑꯥ ꯑꯩꯈꯣꯏ ꯑꯦꯁ ꯄꯤ ꯑꯦꯁ ꯄꯤ ꯏꯁꯩꯁꯤꯡꯗꯣ
ꯎꯝ
ꯐꯖꯅ ꯁꯥꯒꯕꯅꯤꯃ
ꯎ
ꯌꯥꯝ ꯊꯥꯖꯗꯦꯕ ꯌꯥꯝ ꯍꯥꯏꯌꯦ
ꯎꯝ ꯂꯨꯁꯥꯟ ꯂꯒꯅꯤꯗꯤ ꯃꯣꯏꯗꯤ ꯁꯨꯝ ꯀꯣꯏ ꯀꯣꯏꯕ꯭ꯔꯥ ꯀꯔꯤ ꯊꯕꯥꯛ ꯂꯩꯔꯕ꯭ꯔꯥ
ꯎꯝ ꯑꯗꯨꯝ ꯀꯣꯏꯕ ꯂꯥꯛꯄꯅꯤ ꯅꯍꯥꯟ ꯂꯥꯁ ꯋꯤꯛꯇꯣ ꯑꯩꯅ ꯑꯁꯤ ꯁꯤꯗꯁꯨ ꯀꯣꯏꯕ ꯂꯥꯛꯑꯣ ꯑꯩ ꯂꯥꯏꯔꯤꯛꯉꯩꯗ ꯍꯥꯏꯕꯅꯦꯕ
ꯎꯝ
ꯅꯦꯛꯁ ꯋꯤꯛ ꯌꯥꯔꯗꯤ ꯂꯥꯛꯀꯦ ꯍꯥꯏꯕꯅꯦꯕ ꯃꯣꯏꯗꯣ ꯉꯁꯨ ꯀꯅꯤ ꯍꯥꯏꯕꯁꯨ ꯍꯩꯕꯤꯗꯦ ꯂꯥꯛꯀꯦ ꯇꯧꯔꯔꯕ ꯃꯇꯝ ꯈꯛꯇ ꯀꯣ ꯇꯧꯔꯛꯑꯦ ꯑꯩꯈꯣꯏꯗꯣ ꯉꯁꯤ ꯂꯥꯛ ꯀ ꯀꯣ ꯍꯥꯏꯔꯣ
ꯎꯝ
ꯇ ꯗꯥꯛꯀꯗ
ꯇꯨꯝꯈ꯭ꯔꯕꯣ ꯑꯇꯣꯞꯄꯗꯤ ꯅꯣꯏ ꯕꯧ ꯌꯦꯡꯅꯗ꯭ꯔꯣ
ꯍꯣꯏ ꯇꯨꯡꯒ ꯎꯝ ꯄꯥ ꯑꯣꯏꯣꯏꯗꯤ ꯀ ꯏꯅ ꯌꯦꯗ ꯆꯠꯀ ꯄꯣ
ꯆꯠꯈ꯭ꯔꯕꯣ ꯃꯊꯥꯟꯇꯥ
ꯍꯣꯏ ꯌꯨꯝꯗꯁꯨ ꯌꯦꯡꯕ ꯌꯥꯃꯦ ꯃꯈꯣꯏꯗꯣ
ꯑꯗꯨ ꯕꯣꯛꯗꯤ ꯃꯤ ꯌꯥꯝꯅ ꯌꯦꯡꯉꯀꯥꯟꯗ ꯅꯨꯡꯉꯥꯏꯕꯒꯤꯅꯦ
ꯎ
ꯑꯩꯈꯣꯏꯒꯤ ꯏꯅꯥꯎꯅꯨꯄꯥ ꯑꯃꯗꯤ ꯃꯌꯥꯏꯒꯤꯗꯣ
ꯂꯩꯔꯝ ꯈꯪꯗꯦ ꯇꯨꯝꯕ꯭ꯔꯥ ꯈꯪꯗꯦ ꯌꯦꯡ ꯌꯦꯡꯒꯗꯕ ꯃꯥꯂꯦ
ꯑꯩꯁꯨ ꯌꯦꯡꯉꯦꯅꯦꯕꯣ
ꯑꯩꯈꯛꯇꯤ ꯇꯤꯚꯤ ꯑꯣꯐ ꯇꯧꯅꯦ ꯑꯩ
ꯎꯝ
ꯏꯕꯧꯗꯣ ꯑꯗꯣ ꯀꯔꯤ ꯀꯔꯤꯅꯣ ꯌꯦꯡꯉ ꯇꯨꯝ ꯆꯈ
ꯑꯩ ꯉꯁꯥꯏ ꯅꯍꯪ ꯁꯥꯡꯈ꯭ꯔꯗꯤꯦ
ꯀꯣꯗ ꯑꯁꯦꯅꯅ
ꯑꯣ ꯑꯩꯗꯣ ꯌꯥꯝ ꯀꯥꯎ ꯇꯥꯎꯅꯤꯡꯕꯅꯦ ꯑꯗꯨꯕꯨ ꯌꯥꯝ ꯁꯥꯡꯗꯕ ꯁꯤ ꯌꯥꯝ ꯂꯥꯎꯠ ꯑꯣꯏꯕꯀꯣ ꯑꯗꯨꯒꯤ ꯆ ꯋꯥꯔꯤ ꯁꯥꯕꯁꯨ ꯅꯨꯡꯉꯥꯏꯔꯦ
ꯂꯥꯡꯒꯅꯤ ꯃꯣꯏ ꯂꯥꯛꯑꯗꯤ
ꯎꯝ
ꯂꯥꯡ꯭ꯔꯗꯤ
ꯂꯥꯡꯕꯒꯤ ꯅꯥꯀꯣꯡꯁꯨ ꯄꯥꯡꯕ ꯉꯝꯗ
ꯑꯗꯨꯒ ꯑꯇꯣꯞꯄ ꯑꯩꯈꯣꯏꯅꯤ ꯃꯌꯥꯏꯒꯤ ꯑꯗꯣ ꯑꯉꯥꯡꯁꯤꯡꯗꯣ ꯅꯨꯄꯤ ꯑꯣꯏꯔꯁꯨ ꯅꯨꯄꯥꯒ ꯆꯞ ꯃꯥꯟꯅꯕ ꯃꯦ
ꯑꯩꯈꯣꯏꯗ ꯄꯨꯟꯈꯗꯤ
ꯍꯣꯏ ꯑꯁ ꯌꯥꯝ ꯁꯥꯎꯅꯩꯒꯅꯤ ꯑꯗꯣ ꯃꯣꯏ ꯄꯨꯜꯂꯗꯤꯀꯣ ꯑꯗꯨꯒ ꯑꯗꯨ ꯑꯣꯏꯔꯁꯨ ꯎꯝ ꯏꯅꯦ ꯃꯌꯥꯏꯒꯤ ꯑꯃꯥꯗꯨꯗꯤ ꯈꯔ ꯐꯥꯕꯅꯤ
ꯎꯝ ꯅꯦꯂꯥꯗꯣ ꯃꯥꯗꯤ ꯈꯔ ꯐꯥꯕ ꯃꯅꯦ ꯑꯃꯗ ꯀꯗꯤ
ꯑꯗꯨ ꯃꯈꯣꯏꯁꯦ ꯂꯥꯏ ꯂꯥꯏꯗꯗꯤ ꯌꯥꯝ ꯗꯤꯁꯇꯔꯕ ꯑꯣꯏꯔꯤꯕ ꯇꯔ ꯇꯧꯋꯦ ꯑꯗꯨꯕꯨ ꯂꯩꯇ꯭ꯔꯗꯤ ꯈꯔ ꯅꯨꯡꯉꯥꯏꯇꯕ
ꯎꯝ ꯁ꯭ꯀꯨꯜꯗ ꯂꯩꯥꯛꯕ ꯏꯅꯦꯒꯤ ꯃꯆꯥ ꯑꯃꯗꯣ ꯅꯌꯥꯏꯗ ꯃꯁꯥ ꯑꯥ ꯃꯁꯥ ꯑꯃ ꯈꯔ ꯀꯩꯕꯗꯣ
ꯑꯣ
ꯑꯗꯨ ꯂꯥꯛ ꯑꯁ ꯃꯣꯏꯒꯊꯋꯥꯟꯒ ꯑ ꯂꯩꯃꯤꯟꯅꯔꯗꯤꯌꯥꯗ ꯁꯅꯕ ꯄꯋꯥ ꯑꯗꯨꯒ ꯑꯃꯗꯨꯗꯤ ꯌꯥꯝ ꯐꯥꯕꯅꯦ ꯅꯨꯡꯁꯤꯕꯅꯤ
ꯍꯥꯏꯗꯤ ꯌꯥꯝꯁ ꯌꯥꯝ ꯃꯤꯦꯁ ꯇꯧꯋꯦ ꯑꯩꯈꯣꯏ ꯏꯅꯦꯒꯤ ꯅꯨꯄꯤꯗꯣ ꯑꯉꯥꯡ ꯅꯒꯤ ꯃꯆꯥ ꯅꯨꯨꯄꯤꯗꯣ ꯍꯧꯖꯤꯛ ꯑꯉꯥꯡ ꯑꯣꯏꯔꯤꯔꯤꯕꯗꯣ ꯌꯥꯝ ꯅꯨꯡꯁꯤꯕꯅꯑꯗꯤ ꯑꯗꯨ ꯑꯗꯨ ꯅꯨꯄꯤꯤꯗꯤ ꯅꯍꯥꯟꯗꯤ ꯀꯥꯞꯄꯅꯦ ꯌꯥꯝ ꯏꯁ ꯇꯥꯎꯕꯒꯤ ꯃꯥꯒꯤ ꯚꯤꯗꯤꯌꯑꯣ ꯐꯣꯇꯣꯉ ꯍꯥꯏꯔꯀꯥꯟꯗ ꯌꯥꯝ ꯃꯤꯁ ꯇꯥꯎꯕꯒꯤ ꯀꯔꯤꯔ ꯑꯗꯨꯗꯣ ꯑꯩ ꯌꯥꯝ ꯅꯨꯡꯁꯤꯌꯦ ꯃꯥꯅꯦ ꯑꯩꯅ ꯏꯅꯦꯗ ꯍꯥꯡꯉꯦ ꯅꯪ ꯀꯃꯥꯏꯅ ꯅꯨꯡꯁꯤ ꯁꯤꯕꯅꯣ ꯑꯩꯁꯨ ꯌꯥꯝ ꯅꯨꯡꯁꯤꯌꯦ ꯈꯪꯗꯩꯅ
ꯌꯥꯝ ꯁꯤꯦꯔꯤꯌꯁ ꯑꯣꯏꯕꯅꯦ
ꯑꯁꯤꯗꯒꯤ ꯍꯦꯟꯅ ꯀꯃꯥꯏꯅ ꯅꯣꯏ ꯅꯨꯡꯁꯤꯕ꯭ꯔꯣꯅ ꯃꯉꯣꯟꯗ ꯑꯩꯍꯥꯡꯕ ꯃꯥꯅ ꯂꯣꯛꯑꯦ
ꯞ ꯆꯞ ꯃꯥꯟꯅꯥꯏꯌꯦ ꯆꯞ ꯃꯥꯟꯅꯏꯌꯦꯅ ꯀꯣ ꯏꯅꯦꯅ
ꯍ
ꯁꯤꯗꯒꯤ ꯍꯦꯟꯅ ꯅꯨꯡꯁꯤꯗꯤ ꯀꯃꯥꯏꯅ ꯅꯨꯡꯁꯤꯕ꯭ꯔꯥ ꯑꯩ ꯈꯪꯗ ꯑꯩꯗꯤ ꯌꯥꯝ ꯅꯨꯡꯁꯤꯌꯦꯅ ꯍꯗ ꯍꯥꯏꯈ꯭ꯔꯕꯅꯤ
ꯁꯦꯡꯕ ꯌꯥꯝ ꯅꯨꯡꯁꯤꯌꯦ ꯑꯗꯨꯒ ꯅꯨꯄꯤꯗꯣ ꯌꯥꯝ ꯐꯥꯕꯅꯦ ꯑꯣ ꯀꯥꯞꯁꯨ ꯀꯥꯞꯄ꯭ꯔ ꯅ ꯗꯤ ꯅꯧꯄꯅꯦ ꯍꯦ
ꯊꯂ ꯈꯂ ꯊꯥꯛ ꯃꯔ ꯊ ꯅ ꯃꯥꯅ ꯈꯪꯕ ꯃꯤꯁꯤꯡ ꯂꯩꯔꯗꯤꯀꯣ
ꯎꯝ ꯑꯩꯉꯣꯟꯗꯗꯤ ꯌꯥꯝ ꯅꯣꯛꯑꯦ ꯃꯥꯗꯤ ꯑꯩꯅ ꯑꯩꯅ ꯋꯥ ꯉꯥꯡꯂ ꯀꯥꯟꯗ ꯎꯝ ꯑꯩ ꯋꯥ ꯉꯥꯡꯔꯀꯥꯟꯗ ꯃꯥ ꯌꯦꯡꯉꯒ ꯑꯗꯨꯝ ꯂꯧꯔ꯭ꯔꯒ ꯌꯦꯡꯉꯒ ꯂꯥꯛꯒꯅꯤ
ꯃꯥꯁꯦ ꯂꯩꯍ ꯑ ꯍꯅꯥꯎ ꯌꯥꯝ ꯆꯥꯅꯤꯡꯉꯦ ꯍꯥꯏꯌꯦ
ꯍꯣꯏ ꯉꯁꯤꯗ ꯌꯥꯝ ꯍꯥꯡꯈ꯭ꯔꯕꯅꯦ ꯑꯩꯈꯣꯏꯗ ꯕꯤꯁꯀꯤꯠ ꯑꯃ ꯃꯦꯔꯤ ꯀꯣꯇꯣ ꯃꯉꯣꯟꯗ ꯄꯤꯔ ꯅꯦ ꯑꯗꯣ ꯑꯩꯈꯣꯏꯗꯤ ꯃꯥꯅ ꯃꯥꯡꯍꯟꯈ꯭ꯔꯕ ꯈꯥꯟꯕꯅꯦꯕ ꯇ ꯂꯣꯏ ꯆꯔꯕ ꯋꯥꯅꯤ
ꯕꯤꯁꯀꯤꯦꯗꯤꯤ ꯆꯥꯕ ꯉꯥꯜꯂꯦꯗ ꯍꯧꯖꯤꯛꯇꯤ ꯃꯥꯒꯤ ꯃꯅꯥ ꯌꯥꯔꯣꯏ
ꯑꯗꯨꯝ ꯑꯗꯨꯝ ꯄꯤꯕꯅꯦꯕ ꯑꯩꯈꯣꯏꯗꯤ ꯃꯥ ꯆꯥꯕꯁꯨ ꯈꯥꯡꯉꯣꯏ ꯍꯥꯏꯔꯒ ꯄꯤꯔꯝꯃꯦ ꯑꯗꯨ ꯑꯩꯈꯣꯏꯗꯤ ꯃꯥꯅ ꯃꯥꯡꯍꯟꯈ꯭ꯔꯕ ꯈꯟꯒꯅꯦꯕ ꯂꯣꯏ ꯆꯔꯥꯕꯣ ꯋꯥꯅꯤꯦ
ꯁꯤꯌꯦꯦ
ꯏꯕꯦꯁꯨ ꯑꯌꯥ ꯉꯁꯤꯅ ꯑꯍꯥꯟꯕꯅꯦ ꯁꯤꯒꯨꯝꯕ ꯑꯗꯨꯃꯥꯏꯅ ꯆꯥꯕꯁ ꯍꯥꯏꯔ ꯑꯝ
ꯃꯤꯉꯣꯟꯗ ꯀꯣꯜ ꯇꯧꯔꯛꯑꯕ ꯃꯥꯜꯂꯦ
ꯍꯣꯏ ꯅꯇꯦ
ꯎꯝ
ꯃꯈꯣꯏꯗꯤ ꯕꯣꯔ ꯌꯦꯡꯕ ꯆꯠꯈ꯭ꯔꯦ
ꯃꯣꯏꯗꯤ ꯀꯥꯏꯗ ꯌꯦꯡꯕ꯭ꯔꯣ
ꯁꯤ ꯑꯥ ꯁꯤꯗꯣ ꯎꯝ ꯁꯤ ꯑꯄꯥꯝ ꯃꯊ ꯀꯁ ꯎ ꯎ
ꯃꯥꯖꯨꯔ ꯅꯦꯜꯗꯣ ꯐꯦꯟꯁꯅꯦ ꯍꯥꯏꯑꯦ
ꯍꯣꯏ ꯌꯥꯝ ꯀꯥꯟꯒꯅꯤ ꯑꯩꯅ ꯎ ꯑꯩꯗꯤ ꯎꯝ ꯑꯩꯗꯤꯅ ꯑꯗꯨꯝ ꯑꯩꯗꯤ ꯑꯣꯏꯅꯅ ꯑꯗꯨꯝ ꯄꯥꯝꯗꯦ ꯍꯥꯏꯕ ꯑꯩꯅ ꯑꯗꯨꯃꯥꯏꯅ ꯍꯥꯏꯕꯤꯒꯦꯀꯣ ꯎꯝ ꯅꯈꯣꯏꯗꯤ ꯎꯝ ꯎꯝ ꯅꯈꯣꯏꯒꯨꯝꯕꯒꯤ ꯁꯞꯄꯣꯔꯠꯇꯤ ꯀꯥꯟꯅꯗꯦ ꯍꯥꯏ
ꯑꯩꯈꯣꯏꯗꯤ ꯑꯗꯨꯝ ꯅ꯭ꯌꯇ꯭ꯔꯦꯜꯗ ꯆꯠ ꯄꯒꯤꯅꯦ
ꯍ
ꯀꯅꯤ ꯇ ꯂꯩꯁꯨꯨꯏ ꯌꯥꯕꯤ ꯌꯥꯗꯅ ꯑꯩꯈꯣꯏꯒꯃꯦ ꯀꯗꯤ ꯀꯗ ꯍꯥꯏꯒ
ꯅꯪꯗꯤ ꯉꯁꯤ ꯀꯊꯕꯨ ꯁꯄꯣꯔꯠ ꯇꯧꯒꯦꯔꯥ
ꯍꯥꯥ
ꯅꯪ ꯅꯪꯗꯤꯇꯅꯥꯕꯨ ꯁꯄꯣꯔꯠ ꯇꯒꯦꯔꯥ
ꯑꯩꯗꯤ ꯉꯁꯤꯔꯣ ꯉꯁꯤꯅꯤ ꯖꯄꯥꯟꯅꯤ
ꯅꯎ ꯅꯄꯖꯤ ꯄꯖ ꯑꯩ ꯌꯥꯅꯤꯀꯣ
ꯑꯁ ꯃꯣꯏ ꯍꯧꯖꯤꯛ ꯇꯤꯚꯤꯒ ꯁꯦꯝꯃꯦ ꯌꯦꯡꯅꯤꯡꯉꯥꯏꯀꯣ
ꯇꯋꯗ
ꯇꯤꯚꯤꯗ ꯑꯩꯈꯣꯏ ꯉꯁꯤ ꯌꯦꯡꯉꯅꯤ ꯍꯣꯏ ꯁꯦꯝꯔꯒ ꯂꯩꯔꯦ ꯍꯧꯣꯏ
ꯎ ꯅꯣꯏꯦ ꯔꯦꯟ ꯂꯩꯃꯤꯟꯅꯕꯁꯤꯡ
ꯂꯩꯃꯤꯟꯅꯕ ꯃꯇꯝ ꯑꯩꯈꯣꯏꯒꯤ ꯈꯨꯟꯒꯤ ꯑꯃ ꯎꯝ ꯊꯥꯎꯒꯤ ꯃꯅꯥꯎ ꯅꯨꯨꯄꯥ ꯂꯥꯛꯑꯦꯗꯅ
ꯎꯝ ꯎꯝ
ꯑꯗꯨꯒ ꯃꯣꯏꯒ ꯁꯦꯝꯃꯒ ꯂꯥꯛꯑꯦ ꯑꯩꯈꯣꯏꯒꯤ ꯄꯨꯄꯨꯅ ꯇꯤꯚꯤ ꯄꯥꯏꯕ ꯄꯤꯕꯒꯤꯀꯣ ꯍꯧꯖꯤꯛ ꯁꯦꯝꯃꯦ
ꯎꯝ
ꯃꯣꯏ ꯑꯅꯤ ꯋꯥꯔꯒ ꯁꯦꯝꯃ ꯑꯗꯨꯒ ꯎꯝ ꯑꯩꯈꯣꯏꯒꯤ ꯑꯪꯀ ꯑꯃ ꯁꯤꯕꯔꯗ ꯂꯨꯍꯣꯡꯒꯅꯤ ꯍꯥꯏꯕꯗꯣ
ꯍꯣꯏ꯫
ꯅꯣꯏꯁꯨ ꯂꯥꯛꯄ ꯉꯝꯒꯗ꯭ꯔꯥ
ꯑꯁ ꯈꯪꯗꯦꯗ ꯑꯩꯗꯤ ꯏꯟꯇ꯭ꯔꯥꯟꯁ ꯑꯣꯏꯟꯇꯔ ꯍꯣꯏ ꯑ ꯍꯥꯏꯥ ꯑꯦꯟꯇ꯭ꯔꯥꯟꯁ ꯊꯣꯛꯧ ꯑꯩꯗꯤ ꯈꯪꯗꯦ ꯑꯗꯨꯕꯨ ꯑꯦꯟꯇ꯭ꯔꯥꯟꯁ ꯊꯣꯛꯧꯗ꯭ꯔꯗꯤ ꯑꯩꯗꯤ ꯐ꯭ꯔꯤꯗ ꯑꯗꯨꯝ ꯂꯩꯒꯦ ꯎ
ꯎꯝ ꯇꯥꯔꯗꯤ ꯑꯩꯈꯣꯏꯁꯨ ꯀꯔꯤ ꯍꯥꯏ ꯌꯨꯅꯤꯐꯣꯔꯝ ꯑꯣꯏꯅ ꯇꯥꯎꯁꯦ ꯍꯥꯏꯕꯗꯤ ꯗꯤꯖꯥꯏꯟꯗꯤ ꯃꯁꯥ ꯃꯅꯨꯡꯁꯥ ꯑꯗꯨ ꯌꯥꯏꯌꯦꯗꯅ ꯑꯗꯨꯁꯨ ꯑꯩꯈꯣꯏꯒꯤ ꯌꯨꯝꯗ ꯑꯗꯨꯅꯝ ꯐꯖꯩꯌꯦꯗꯅ ꯃꯆꯨꯗꯣ
ꯀꯒꯨꯝ
ꯑꯗꯨꯒꯤꯅꯤ ꯎꯝ ꯒ꯭ꯔꯨꯝ ꯐꯦꯃꯤꯂꯤꯒꯤ ꯑꯗꯨꯅ ꯍꯦꯟꯅ ꯐꯖꯩꯌꯦꯕ ꯑꯗꯨ ꯃꯆꯦ ꯃꯁꯦ ꯑꯗꯣ ꯇꯣꯉꯥꯟ ꯇꯣꯉꯥꯟꯕꯗꯤ ꯐꯖꯗꯦꯗꯅ ꯑꯗ ꯑꯩꯈꯣꯏꯁꯨ ꯄꯨ꯭ꯔꯖꯥꯅ ꯇꯥꯎꯁꯤꯅ
ꯑꯣꯏꯣꯏ ꯌꯥꯥꯏꯝ
ꯑꯩꯈꯣꯏ ꯈꯜꯂꯒ ꯃꯆꯨꯗꯣ ꯈꯜꯂꯒ ꯑꯗꯨꯝ ꯍꯥꯏꯕꯗꯤ ꯃꯤꯅ ꯌꯥꯝꯅ ꯇꯥꯎꯗꯕꯤꯗꯣ ꯇꯥꯎꯁꯤꯅ ꯍꯥꯏꯗꯤ ꯈꯥꯟꯕꯅꯦ ꯆꯦꯖꯁꯨ ꯍꯥꯏꯒꯦꯅ ꯈꯟꯕꯅꯦ
ꯎꯝ
ꯑꯩꯈꯣꯏ ꯑꯩꯈꯣꯏꯅ ꯁꯤꯒꯤ ꯊꯧꯔꯥꯡ ꯇꯧꯗꯨꯗꯤ ꯃꯤꯅ ꯇꯥꯎꯅꯤꯡꯉꯥꯏ ꯂꯩꯇ꯭ꯔꯦ ꯑꯩꯈꯣꯏꯅ ꯇꯥꯎꯒꯗꯕꯅꯦ ꯎꯝ ꯑꯗꯨꯒ ꯒ꯭ꯔꯨꯞ ꯁꯦꯝꯃꯒ ꯀꯣ ꯁꯨꯃꯥꯏꯅ ꯇꯧꯁꯦ ꯑꯗꯨꯃꯥꯏꯅ ꯇꯧꯁꯦꯅ ꯅꯨꯄꯥ ꯐꯤ ꯂꯩꯇ꯭ꯔꯦ ꯑꯩꯈꯣꯏ ꯈꯛꯇꯅꯤ ꯉꯥꯏꯔꯦ
ꯑꯇꯣꯞꯄ ꯅꯨꯄꯤ ꯌꯥꯝ ꯑꯃꯁꯁꯨ ꯁ ꯃꯣꯏꯗꯤ ꯃꯁꯥ ꯃꯁꯥꯒꯤ ꯌꯨꯝ ꯂꯥꯏꯕꯅꯤꯅꯀꯣ
ꯑꯩꯈꯣꯏꯅ ꯄꯥꯏꯕ ꯇꯥꯔꯦꯅ ꯑꯗꯨꯗꯤ
ꯒ꯭ꯔꯨꯞ ꯒ꯭ꯔꯨꯞ ꯑꯃ ꯁꯦꯝꯃꯒ ꯍꯥꯏꯩꯅꯁꯤ
ꯎꯝ
ꯕ꯭ꯂꯨꯒꯨꯝꯕ